ꯀꯩꯗꯧꯔꯤꯒꯦ
ꯐꯦꯟ ꯌꯥꯔꯤ ꯌꯥꯝꯕ
ꯐꯦꯟ ꯌꯥꯏꯔꯤ ꯍꯣꯏꯅꯦ ꯐꯦꯟꯅ ꯃꯔꯨꯅꯤ ꯍꯧꯖꯤꯛꯁꯨ
ꯍꯥꯥ
ꯐꯦꯟꯅ ꯃꯔꯨꯅꯦꯕ ꯁꯥꯕꯅꯤꯅ
ꯃꯥꯅꯦ ꯐꯦꯟꯅ ꯃꯔꯨꯅꯤ ꯀꯗꯥꯏꯗꯤ ꯌꯥꯗꯦ ꯑꯣꯝꯆꯥꯛꯅꯩ
ꯎꯝ
ꯁꯥꯕꯁꯤꯗ ꯑꯣꯝꯅꯕꯥ ꯑꯃꯨꯛ ꯌꯥꯎꯈꯠꯂꯛꯏꯃꯤ
ꯍꯣꯏꯅꯦ ꯀꯣꯂꯦꯖ ꯀꯥ ꯆꯠꯇ꯭ꯔꯕꯣ
ꯀꯣꯂꯦꯖ ꯆꯠꯇꯦ ꯀꯣꯂꯦꯖ ꯍꯪꯆꯤꯇꯩ ꯆꯠꯀꯅꯤ
ꯎꯝ
ꯍꯪꯆꯤꯠꯇꯩ ꯅꯥꯟꯅꯥ ꯆꯠꯂꯥꯒꯦ
ꯁꯥꯒꯠꯂꯛꯄꯅꯤꯅ ꯇꯜꯂꯤꯅꯤꯅꯦ ꯍꯧꯖꯤꯛꯁꯦ ꯀꯣꯂꯦꯖ ꯆꯠꯄꯗ
ꯇꯜꯂꯦ ꯑꯗꯣ ꯇꯜꯂꯦ ꯍꯥꯏ ꯀ꯭ꯂꯥꯁꯄꯨ ꯌꯧꯒ꯭ꯔꯗꯤ ꯑꯗꯨꯝ ꯑꯩꯈꯣꯏ ꯏꯪꯉꯦꯕ ꯍꯥꯏꯗꯤ ꯐꯦꯟ ꯔꯨꯝꯗ ꯐꯦꯟ ꯌꯥꯝ ꯄꯥꯜꯂꯦꯕ
ꯑꯥ
ꯑꯗꯨꯒ ꯂꯥꯁꯁꯨ ꯅꯠꯇꯕꯤꯗ ꯑꯩꯈꯣꯏꯒꯤ ꯆꯠꯄ ꯈꯣꯠꯄꯁꯦ
ꯍꯣꯏꯅꯦ
ꯁꯤꯗ ꯈꯤꯇꯪ ꯀꯩꯅꯣ ꯇꯧꯕ ꯅꯠꯇꯅꯤꯅ
ꯃꯥꯅꯦ ꯃꯥꯅꯦ ꯀꯔꯤ ꯃꯊꯦꯟ ꯆꯔꯒꯦ
ꯗꯦꯗꯥ ꯄꯪꯆꯥ ꯆꯥꯏ ꯍꯣꯏ ꯆꯨꯖꯥꯛꯁꯨ ꯃꯇꯝꯅꯤ ꯆꯨꯖꯥꯛ ꯈꯔ ꯆꯥ
ꯈꯪꯗꯦꯅꯦ ꯁꯥꯒꯠꯂꯛꯄꯁꯤꯅ ꯇꯧꯐꯝ ꯈꯪꯗꯦꯅꯦ
ꯑꯦ ꯑꯩ ꯇꯨꯝꯕꯨ ꯇꯨꯝꯅꯤꯡꯅꯦꯗ ꯑꯩ ꯇꯨꯝꯅꯤꯡ ꯁꯥꯃꯜꯂꯝꯃꯦꯅ ꯏꯁꯥꯁꯦ ꯃꯨꯟꯊꯔꯕꯅꯤꯅꯀꯣ ꯈꯤꯇꯪ ꯆꯥꯔꯨꯕꯒ ꯑꯃꯨ ꯇꯨꯝꯅꯤꯡꯉꯅꯤ ꯑꯗꯒꯤꯗꯤ ꯑꯃꯨꯛ ꯇꯨꯝꯕ꯭ꯔꯥ ꯇꯨꯝ ꯌꯥꯔꯣꯏ ꯑꯗꯨ ꯁꯥꯒꯠꯂꯅꯤ ꯑꯃꯨꯛ
ꯑꯗꯨꯅꯦ ꯍꯥꯏꯁꯦ ꯁꯥꯕꯅꯦ ꯇꯨꯝꯕꯁꯨ ꯌꯥꯗꯦ ꯇꯧꯕꯝꯁꯨ ꯒ꯭ꯌꯥꯟ ꯇꯥ
ꯈꯔꯗꯤ ꯂ ꯈꯔꯗꯤ ꯂꯥꯡꯉꯝꯅꯦ ꯕ꯭ꯔꯗꯔ ꯁꯥꯎꯌꯥꯗꯦ
ꯀꯥꯏꯗꯦꯗ
ꯕ꯭ꯔꯦꯗꯔꯅꯦ ꯀꯣꯜ ꯇꯧꯛꯄꯁꯤꯗ ꯇꯟꯖꯥꯁꯤ ꯍꯦꯛꯇ ꯆꯥꯗꯕ
ꯎꯝ ꯎꯄꯥꯏ ꯂꯩꯇꯦ ꯈꯔ ꯈꯥꯡ ꯇꯥꯔꯦ
ꯃꯤꯁꯨ ꯊꯕꯛ ꯇꯧꯅꯤꯅ ꯍꯥꯏ ꯌꯥꯄꯣꯟꯇꯦ
ꯃꯥꯜꯂꯦ ꯀꯣꯂꯦꯖ ꯂꯣꯏꯗꯧ ꯀꯌꯥꯝ ꯋꯥꯠꯂꯤꯒꯦꯅꯦ ꯑꯩꯁꯦ
ꯀꯣꯂꯦꯖ ꯆꯍꯤ ꯑꯅꯤ ꯋꯥꯠꯂꯤ ꯕ꯭ꯔꯗꯔ
ꯆꯍꯤ ꯑꯅꯤ
ꯃꯌꯦꯛꯀꯤꯗꯤ ꯆꯍꯤ ꯃꯔꯤ ꯇꯧꯗꯧꯅꯦ ꯑꯗꯨꯏꯗꯤ ꯆꯍꯤ ꯑꯍꯨꯝꯗꯨꯗ ꯂꯣꯏꯁꯤꯜꯂꯒꯦꯅ
ꯎꯝ ꯂꯣꯏꯁꯤꯜꯂ ꯀꯩꯗꯧꯒꯦꯕ
ꯁꯨꯝ ꯍꯪꯗꯦ ꯇꯧꯋ ꯀꯩꯀꯩ ꯇꯧꯒ ꯌꯥꯕ ꯑꯦꯛꯖꯥꯝꯒꯨꯝꯕ ꯍꯥꯏꯐꯦꯠ ꯌꯦꯡꯁꯤꯔ ꯈꯜꯂꯤ ꯑꯃꯨꯛꯁꯨ
ꯑꯣ ꯊꯥꯖꯧꯅꯥ
ꯃꯤꯅ ꯊꯥꯅꯩꯅ ꯊꯥꯕ ꯊꯥꯗꯣꯏ꯭ꯔꯥ ꯈꯪꯗꯦ
ꯍꯣꯏ ꯃꯤꯁꯨ ꯃꯌꯥꯝꯕꯨꯗꯤ ꯇꯧꯅꯩ ꯃꯤꯅ ꯇꯧꯅꯩ ꯃꯑꯣꯡ ꯄꯪꯉꯧ ꯇꯧꯕꯗꯨꯗꯤ ꯀꯥꯟꯅꯗꯦꯅ ꯑꯗꯨꯒ ꯏꯁ ꯏꯁꯥꯒꯤ ꯑꯃ ꯑꯦ ꯁꯤ ꯌꯥꯗ ꯇꯧꯔꯒ ꯇꯧꯕꯤꯗꯣ ꯑꯗꯨ ꯑꯣꯏꯗꯤ ꯐꯩ ꯐꯖꯅ ꯑꯣꯏꯅꯕ ꯍꯥꯏꯇꯥꯔꯦꯅꯦ
ꯍꯧꯖꯤꯇꯤ ꯈꯥꯏ ꯑꯁ ꯍꯧꯖꯤꯛꯇ ꯃꯨꯟꯗꯔꯛꯑꯦ ꯕ꯭ꯔꯗꯔꯅ ꯐꯣꯟ ꯇꯧꯔꯛꯋ ꯇꯥꯟꯖꯥꯥꯁꯦ ꯍꯦꯇ ꯃꯨꯟꯗꯔꯄ ꯍꯦ ꯇꯥꯏꯟ
ꯅꯨꯡꯊꯤꯟꯗ ꯇꯨꯝꯁꯤꯟꯁꯤꯕꯁꯤ ꯐꯠꯇꯤ ꯐꯠꯇꯕꯅꯦ ꯑꯗꯨꯕꯨ ꯌꯥꯗꯕꯅꯤꯅꯦ ꯍꯦꯛꯇ ꯇꯨꯡꯉꯛꯄꯅꯤꯅꯦ ꯁꯨꯝ ꯐꯤꯗ ꯂꯩꯔꯗꯤ
ꯑꯔꯥꯝ ꯊꯤ
ꯑꯁ ꯑꯩꯩꯅꯤꯅꯦ ꯑꯣ
ꯑꯗ ꯍꯟꯗꯛꯁꯤꯕꯨ ꯁꯝꯃꯔꯒꯤ ꯑꯣꯏꯕꯒ ꯆꯠꯆꯗ꯭ꯔꯕꯣ
ꯆꯅꯤ ꯃꯉꯥ ꯐꯥꯎꯗ꯭ꯔꯦ ꯑꯗꯨꯅ ꯁꯥꯕꯅꯤꯅ ꯃꯄꯥꯡꯒ ꯊꯣꯛꯅꯤꯡꯗ꯭ꯔꯦ ꯍꯥꯏꯇꯥꯔꯦ ꯅꯣꯡꯃꯪꯒꯒꯨꯝꯕ ꯄꯣꯄ ꯇꯧꯔꯀꯥꯟꯗꯕꯨꯗꯤ ꯅꯨꯡꯉꯥꯏꯅꯤꯀꯣ ꯎꯝ
ꯄꯥꯠꯀꯛꯇꯝ ꯆꯠꯅꯤꯡꯉꯤꯅꯦ ꯑꯩꯁꯦ
ꯌꯥꯏ ꯆꯄ ꯆꯠꯂꯒꯄꯥꯥꯗ ꯆꯠꯂꯛꯏ ꯑꯣꯏꯔꯣ
ꯑꯗꯨꯅꯗꯒꯤ ꯑꯃꯨ ꯇꯔꯕꯨꯁ ꯈꯔ ꯑꯗꯨꯗꯒꯤ ꯍꯩ ꯔꯥ ꯈꯔ ꯇꯧꯔꯒꯀꯣ
ꯑ
ꯑꯩꯈꯣꯏ ꯐꯨꯏꯠ ꯁꯂꯥꯗꯀ ꯈꯔ ꯁꯦꯝꯗꯔꯒ ꯅꯪ ꯅꯪ ꯁꯪꯒꯣꯝꯅ ꯇꯧꯔꯒ
ꯇꯧꯁꯤ ꯀꯩꯗꯧꯔꯒꯦ ꯅꯣꯡꯃ
ꯑꯩ ꯍꯧꯖꯤꯛ ꯍꯧꯖꯤꯛ ꯍꯧꯖꯤꯛꯐꯥꯎ ꯄꯥꯝꯃꯝꯃꯤꯉꯩꯗꯤ
ꯌꯥꯏ ꯀꯩꯅꯣ ꯏꯕꯥꯅꯤ ꯈꯛꯇꯗꯤ ꯇꯟꯣ ꯑꯇꯣꯞꯄ ꯃꯤ ꯍꯧꯔꯒ
ꯑꯣ
ꯅ ꯑꯇꯣꯞꯄ ꯍꯧꯔꯒ ꯇꯧ ꯌꯥꯏꯒꯦꯅ
ꯑꯩ ꯁꯟ ꯃꯔꯤꯒ ꯇꯧꯈꯥꯏꯔꯒꯣ
ꯇꯧꯁꯦ ꯇꯧꯁ ꯃꯤ ꯀꯅꯥ ꯀꯅꯥ ꯍꯧꯕ ꯌꯥꯕꯅꯣꯗꯣ ꯍꯧꯔꯒ